ꯑꯣ ꯍꯥꯎ ꯇꯥꯔꯕꯨꯣꯏꯁꯦ ꯊꯔꯦ ꯇꯔꯦ ꯑꯩꯈꯣꯏꯅꯤꯑ ꯑꯃꯨꯛ ꯇꯧꯁꯜꯂꯛꯄ ꯑꯗꯨꯗꯒꯤꯅꯦꯑ ꯑꯃꯨꯛ ꯄꯥꯏꯔꯦ ꯍꯟꯗꯛꯇꯤ ꯄꯥꯏꯅꯔ ꯋꯥꯏꯁꯤꯔꯦ ꯎꯝ ꯆꯥꯛ ꯆꯥꯗꯣꯔꯤ ꯃꯣꯏꯗꯤ ꯎꯝ
ꯑꯗꯨꯒꯅꯤ ꯕ꯭ꯂꯥꯎꯁ ꯍꯒꯤ ꯚꯤꯗꯤꯑꯣ ꯑꯃ ꯊꯣꯛꯑꯦ ꯃꯣꯏꯒ ꯑꯅꯤ ꯆꯠꯄꯤꯒꯁꯦ ꯌꯥꯝ ꯅꯨꯡꯉꯥꯏ ꯍꯥꯏꯕ ꯔꯦꯟꯇ ꯂꯩꯕꯒꯤ ꯑꯃ ꯊꯣꯛꯑꯦꯕ ꯈꯪꯕ꯭ꯔꯥ ꯃꯩ ꯊꯥꯜꯂꯒ ꯇꯨꯝꯕ ꯌꯥꯔꯣꯏ ꯑꯥ ꯏꯁꯤꯡ ꯌꯥꯝꯅ ꯁꯤꯖꯤꯟꯅꯕ ꯌꯥꯔꯦ ꯃꯔꯔꯣꯏ ꯇꯧꯔꯒ ꯑꯩꯅ ꯌꯥꯝ ꯃꯥꯟꯕ ꯅꯣꯛꯅꯤꯡꯉꯛꯑꯕ
ꯍ
ꯑꯦ ꯑꯦꯚꯔꯗꯥꯏꯁꯀꯨꯝꯕ ꯃꯥꯜꯂꯦ ꯃꯣꯏ ꯃꯤꯒꯤ ꯑꯅꯧꯕ ꯔꯦꯟꯀꯤꯒ
ꯍꯣꯏ ꯑꯣꯏꯔꯝꯃꯁꯦ ꯌꯥꯏ
ꯑ ꯚꯤꯗꯤꯑꯣ ꯁꯦꯝꯃꯒ ꯑꯦꯗꯚꯔꯇꯥꯏꯁ ꯇꯧꯕ
ꯑꯩꯈꯣꯏꯒꯤ ꯆꯠ ꯁꯤꯕꯨ ꯑꯣꯠ ꯈꯔ ꯊꯤꯖꯤꯜꯂꯅꯤꯁꯦ
ꯑꯩꯁꯨ ꯀꯩꯁꯔꯦꯅ ꯈꯪꯗꯅ ꯌꯦꯔꯨꯝꯕꯣ ꯑꯝꯇ ꯐꯨꯠꯀꯦꯗꯅ ꯇꯧꯔꯔꯝꯕ
ꯑꯩ ꯃꯃꯥꯒ ꯐꯣꯗ ꯎꯝ ꯀꯩꯅꯣ ꯇꯧꯕ ꯉꯔꯥꯡꯗꯒꯤ ꯆꯥꯛ ꯂꯥꯛꯑꯝꯃꯦꯕ ꯅꯨꯡꯗꯥꯡꯗꯣ ꯑꯩꯗꯤ ꯑꯩ ꯀꯥꯗ ꯑꯁꯥꯡꯄꯁꯨ ꯎꯝ ꯑꯇꯥꯡꯄꯁꯨ ꯂꯩꯇꯦ ꯇꯔꯒꯗꯤ ꯀꯩꯝ ꯆꯥꯟꯗꯦꯕ
ꯈꯔ ꯊꯝꯃꯣ ꯑꯪꯀꯥꯗ ꯕꯤꯁꯀꯤꯠ ꯀꯩꯀꯔꯥ
ꯎꯝ ꯑ ꯐꯂ ꯇꯟꯕ ꯆꯥꯕ ꯑꯩꯗꯤꯦ ꯇꯥꯏꯒꯔ ꯕꯨꯗꯤ ꯂꯩꯕꯅꯦꯀꯣ ꯀꯨꯏꯔꯕꯅꯤꯅꯦ ꯑꯗꯨꯁꯨ ꯆꯜꯕ
ꯎꯝ
ꯎ ꯁꯤꯒ ꯇ꯭ꯋꯦꯟꯇꯤ ꯐꯥꯏꯚ ꯀꯨꯟ ꯃꯉꯥ ꯁꯨꯗꯣꯏꯅꯤꯁꯦ ꯑꯩ
ꯃꯉꯥ ꯋꯥꯠꯂꯤꯕ
ꯃꯉꯥ ꯋꯥꯠꯂꯤ ꯏꯆꯦꯗ ꯏꯆꯦꯒꯤ ꯁꯥꯟꯅꯒꯗꯕ ꯏꯆꯦ ꯁꯤ ꯁꯥꯟꯅꯔꯒꯅꯤ ꯁꯨꯔꯦꯅ ꯍꯧꯖꯤꯛꯀꯤꯗꯣ ꯁꯤ ꯀꯨꯟꯃꯉꯥ ꯀꯨꯟ ꯇꯔꯨꯛ ꯀꯨꯟꯇ ꯇꯔꯦꯠ ꯑꯅꯤ ꯌꯦꯡꯒ ꯁꯥꯟꯅꯈꯤꯁꯦꯁꯦ
ꯁꯅꯁꯤ ꯁꯅꯁꯤ
ꯑꯃꯗꯤ ꯑꯇꯩꯗꯤ ꯏꯕꯨꯡꯉꯣꯗ ꯑꯃꯨꯛ ꯈꯔ ꯇꯧꯔꯒꯦ ꯑꯍꯨꯝꯅ
ꯎꯝ ꯎꯝ
ꯇꯣꯉꯥꯡꯗꯨꯅꯅꯦ ꯑꯗꯨꯝ ꯇꯨꯝꯕ ꯊꯦꯛ ꯌꯥꯍꯜꯂꯦꯕ
ꯍꯣꯏ ꯃꯥꯒꯤ ꯀ꯭ꯂ꯭ꯂꯥꯁ ꯁꯨ ꯆꯠꯄꯅꯤ ꯋꯥꯔꯝꯅꯤꯕ ꯃꯇꯝꯗꯣ
ꯑꯥ ꯑꯗꯨ ꯃꯥ ꯊꯦꯡ ꯊꯦꯡꯅ ꯍꯧꯒꯜꯂꯅꯤ ꯑꯗꯨ ꯑꯩꯒ ꯆꯥꯟꯅꯗꯕꯗꯣ ꯑꯩꯈꯣꯏ ꯅꯨꯡꯗꯥꯡ ꯑꯩꯈꯣꯏꯅ ꯑꯃꯨꯛ ꯍꯜꯂꯛꯄꯩ ꯋꯥꯕ ꯇꯨꯝꯅꯤꯡꯕꯅꯤꯅ ꯃꯥ ꯑꯃꯨꯛ ꯇꯧꯕ ꯍꯥꯏꯇꯥꯏꯇ
ꯑꯗꯨꯅ ꯖꯦꯛꯀꯦꯠ ꯁꯨ ꯃꯥꯒꯤꯁꯨ ꯉꯥꯡꯗꯕ ꯈꯔ ꯋꯥꯠꯈꯤꯕꯅꯦꯕ ꯑꯩꯅ ꯉꯔꯥꯡ ꯑꯅꯤ ꯑꯅꯤꯃꯨꯛ ꯑꯅꯤꯔꯛ ꯑꯍꯨꯝꯂꯛ ꯀꯅꯝꯗꯥꯏꯗꯤ ꯉꯥꯡꯈ꯭ꯔꯕꯅꯦꯕ
ꯑ ꯣꯏꯗ ꯁꯨꯔꯦ ꯍꯥꯏꯔ ꯀꯩꯅꯣ ꯍꯥꯏ
ꯇꯧꯍꯧꯈꯤꯒꯦ ꯇꯧꯈꯤꯕꯅꯦꯕ ꯑꯗ ꯑꯩꯅ ꯇꯧꯍꯧꯔꯣ ꯃꯥ ꯍꯌꯦꯡ ꯆꯠꯈ꯭ꯔꯅꯤ ꯑꯩꯗꯤ ꯑꯗꯨꯝ ꯂꯩꯗꯣꯏꯅꯤꯅ ꯑꯗꯨꯝ ꯁꯪꯕꯅꯤꯅ ꯑꯗꯨꯝ ꯇꯧꯔꯛꯄ ꯌꯥꯏꯌꯦꯅ ꯇꯧꯈꯤꯕꯅꯦ
ꯑꯗꯨꯗꯤ ꯑꯩꯈꯣꯏꯗꯤ ꯑꯗꯨꯝ ꯇꯧꯕ ꯌꯥꯏꯑꯦꯕ ꯁꯤꯗ ꯑꯗꯨꯝ
ꯎꯝ ꯎꯝ
ꯑꯩꯈꯣꯏ ꯏꯆꯦꯅ ꯏꯔꯣꯝꯕꯒꯤ ꯌꯦꯟꯖꯥꯡ ꯁꯦꯝꯃꯕꯣ
ꯏꯔꯨꯝꯕ ꯏꯟꯖꯥꯡ ꯑꯩꯅ ꯌꯦꯟꯗꯦꯝꯗꯨꯒ ꯍꯋꯥꯏꯗꯨꯒ ꯇꯧꯔꯒ ꯁꯦꯝꯃꯝꯕꯅꯤ ꯁꯣꯏꯕꯨꯝꯗꯨ ꯀꯛꯑꯒ ꯑꯩꯅ ꯆꯥꯝꯕꯗꯤ ꯃꯈꯥꯗ ꯀꯣꯟ ꯐꯦꯡ ꯕꯑꯣꯏꯅ ꯆꯥꯝꯃꯒꯦ ꯅ
ꯆꯥ
ꯁꯣꯏꯕꯨꯝ ꯃꯄꯥꯛ ꯑꯃ ꯂꯩꯔꯝꯃꯦ ꯑꯗꯨꯗꯣ ꯀꯛꯊꯠꯂꯦ ꯑꯗꯨ ꯅꯣꯏꯗꯒꯤ ꯑꯃ ꯑꯅꯤ ꯑꯃꯒ ꯍꯥꯞꯆꯤꯜꯂꯁꯤ ꯎꯝ ꯄꯨꯟꯅ ꯆꯥꯝꯃ
ꯗꯤ ꯏꯔꯄꯤꯁ ꯊꯤꯟꯖꯜꯂꯗꯤ ꯇꯥ ꯂꯩꯁꯦ
ꯇꯥꯅꯤ
ꯅꯨꯉꯥꯏ ꯇꯦ ꯐꯣꯟꯁꯤꯅꯒꯅꯦꯁꯦ ꯈꯔ ꯌꯥꯗꯕꯅꯤꯅ ꯈꯤꯇꯪ ꯃꯠꯁꯤꯜꯂꯨꯕꯗꯅꯦ
ꯎꯝ ꯄꯪꯆꯠ ꯆꯠꯄꯅꯦ ꯑꯩꯒꯤ ꯐꯣꯟꯁꯤꯁꯨ ꯇꯧꯋꯦꯕ ꯑꯗꯨꯗꯨꯅ ꯑꯩꯅ ꯏꯁꯀ꯭ꯔꯤꯟꯁꯦ ꯕ ꯅꯝꯃꯒ ꯑꯣꯐꯇ ꯊꯝꯃꯒ ꯁꯥꯟꯅꯔꯗꯤ ꯐꯩꯌꯦꯕ ꯅꯠꯇ꯭ꯔꯗꯤ ꯐꯥꯛꯁꯄꯨ ꯊꯥꯟꯖꯤꯜꯂꯛꯄꯣ ꯀꯥꯏ ꯀꯥꯏꯅ ꯆꯪꯉ ꯅꯝ ꯂꯩꯔ
ꯑꯗꯨꯒꯅꯦ ꯏꯆꯦ ꯅꯍꯥꯟ ꯑꯩꯈꯣꯏ ꯏꯕꯨꯡꯉꯣꯅ ꯉꯔꯥꯡ ꯐꯣꯟ ꯇꯧꯔꯛꯄꯗꯣ ꯀꯩꯩꯅꯣ ꯇꯧꯔꯤꯕ ꯃꯃꯥꯏ ꯏꯁ꯭ꯀ꯭ꯔꯤꯟꯁꯦ ꯁꯨꯡꯊꯣꯛ ꯊꯣꯛꯣꯛꯎ ꯌꯥꯗ꯭ꯔꯕ ꯑꯩꯒꯤꯁꯦ
ꯎꯝ ꯎꯝ ꯑꯩꯁꯨ ꯊꯨꯡꯗꯣꯛ ꯍꯧꯖꯤꯛꯅꯦ ꯏꯕꯥꯅꯤ ꯁꯨꯃꯥꯏꯅ ꯋꯥꯔꯤ ꯁꯥꯅꯕꯒꯤ ꯐꯣꯟ ꯇꯧꯔꯛꯄꯗꯣ ꯑꯗꯨ ꯏꯁꯀ꯭ꯔꯤꯟ ꯁꯨꯡꯉꯥꯟ ꯉꯥꯟꯗꯦ ꯃꯈꯣꯟꯗꯤ ꯊꯣꯛꯑꯒ
ꯎꯝ
ꯕꯦꯔꯥꯅꯦ
ꯇꯥꯔꯕꯣ ꯏꯆꯦ
ꯇꯥꯏ ꯇꯥꯏ
ꯅꯪ ꯇꯥꯗꯕ꯭ꯔꯥ
ꯑꯣ ꯇꯥꯏ ꯑꯩꯅ ꯑꯦꯞꯇ ꯍꯥꯞꯇꯤꯉꯦ ꯇꯧꯕ ꯑꯩꯒꯤ ꯐꯣꯟꯗꯦ ꯈ ꯂꯩ ꯇꯥꯕꯖꯥ
ꯇꯔꯦ ꯇꯔ
ꯇꯞꯄ ꯍꯥꯏꯅꯗꯤ ꯏꯆꯦ ꯃꯈꯒꯣꯟꯗꯦ ꯑꯣ ꯇꯥꯥꯏꯦ ꯇꯥꯥꯏꯔꯦ
ꯑꯩ ꯐꯣꯟꯁꯤꯅꯔ ꯈꯪꯗꯦ ꯁꯤꯒꯤ ꯐꯣꯟꯁꯦ ꯈꯔ ꯇꯞꯄꯅꯤ
ꯑꯣ ꯌꯥꯔꯦ ꯌꯥꯔꯦ ꯇꯥꯔꯦ ꯏꯗꯤꯦ ꯑꯩ ꯂꯩꯈꯠꯇꯕꯐꯣꯏ ꯁꯤꯟꯅꯗꯅ
ꯅꯨꯡꯁꯥꯁꯨ ꯐꯖꯅ ꯊꯣꯛꯂꯛꯏ
ꯀꯣꯏꯗꯣꯏꯋꯦ ꯑꯥꯡꯗ ꯑꯥ ꯅꯨꯡꯁꯥꯁꯨ ꯌꯥꯝ ꯁꯥꯏꯌꯦ ꯉꯁꯤꯗꯤ ꯍꯣꯔꯦꯟꯗꯤ ꯈꯔꯗꯤ ꯁꯥꯔꯅꯤ ꯑꯩꯁꯦ
ꯁꯥꯗꯧ ꯃꯥꯜꯂꯦ ꯑꯗꯨꯅꯦ ꯑꯩ ꯍꯥꯏꯗꯤꯀꯣ ꯑꯩꯅ ꯇꯨꯏꯁꯟꯒ ꯆꯠꯂꯤ ꯃꯇꯝꯁꯤꯁꯨ ꯑꯗꯨꯝ ꯁꯥꯔꯤꯑꯕ ꯑꯩꯅꯗꯤꯅꯦ ꯄꯨꯡ ꯑꯍꯨꯝꯃꯛ ꯈꯥꯏ ꯑꯏ ꯑꯍꯨꯝ ꯃꯈꯥꯏꯗꯒꯤ ꯆꯠꯂꯗꯤ ꯈꯤꯇꯪ ꯅꯨꯡꯁꯥꯁꯦ ꯅꯦꯝꯊꯔꯛꯑꯒ ꯃꯔꯤ ꯇꯥꯔꯛꯄꯗꯗꯤ ꯐꯖꯅ ꯑꯗꯨꯝ ꯈꯔ ꯅꯦꯝꯊꯔꯦꯕ ꯁꯥꯏ ꯍꯥꯏꯔꯁꯨ ꯑꯗ ꯁꯤꯗ ꯇꯧꯔꯒ ꯑꯗꯨꯝ ꯄꯨꯡ ꯃꯉꯥ ꯃꯉꯥ ꯃꯈꯥꯏ ꯁ꯭ꯋꯥꯏꯗ ꯍꯜꯂꯛꯀꯦ ꯈꯟꯕ ꯃꯥ ꯑꯩ ꯇꯧꯔ ꯆꯠꯂꯤꯁꯤꯗꯤ ꯌꯦꯡꯉꯣ ꯍꯛ ꯂꯥꯎꯕ ꯀꯥꯟꯗꯨꯗ ꯆꯠꯂꯦ ꯑꯗꯨꯒ ꯄꯨꯡ ꯃꯉꯥꯗ ꯍꯜꯂꯛꯑꯦ ꯄꯨꯡ ꯑꯅꯤꯗꯣ ꯉꯥꯡꯉꯦ ꯀꯣꯡꯒꯣꯝ ꯀꯥꯡꯥꯡꯉꯦ
ꯁꯅꯨ ꯃꯥꯔꯦ
ꯋꯥꯏ ꯍꯦ ꯌꯥꯝꯝ
ꯑꯗꯒꯤ ꯏꯁꯥꯒ ꯁꯨꯝ ꯈꯔ ꯀ ꯐꯕ ꯑꯣꯏ ꯍ
ꯎꯝ ꯑꯗꯨꯃꯛꯇꯗ ꯑꯦꯛꯖꯥꯝ ꯀꯨꯏꯗ꯭ꯔꯦꯅ ꯀꯨꯀꯨꯏꯅ ꯇꯥꯛꯍꯟꯅꯤꯡꯉꯤ ꯃꯃꯥꯁꯤꯡ
ꯏꯆꯦ ꯁꯤ ꯂꯣꯏꯕꯒ ꯆꯦꯔꯦ ꯑꯗꯨꯅ ꯆꯠꯊꯣꯛꯎꯔꯁꯦ
ꯎꯝ
ꯑꯗꯨꯒ ꯍꯣꯔꯦꯟ ꯑꯃꯨꯛ ꯑꯅꯤ ꯁꯥꯟꯅꯔ ꯂꯣꯏꯔꯤꯁꯦ ꯉꯁꯤꯗꯤ ꯁꯨꯇꯤ ꯂꯩꯕꯅꯤꯅꯀꯣ ꯑꯁꯪ ꯑꯁꯪꯕꯕ ꯁꯤꯒꯤ ꯅꯥꯒꯤꯦ ꯀꯌꯥꯌꯥꯝ ꯋꯥꯠꯂꯤꯖꯥꯠꯅꯤꯁꯦ ꯆꯦꯅ ꯇꯧꯧꯕ
ꯑꯩꯅ ꯇꯧꯗꯕ ꯃꯉꯣꯟꯗ ꯌꯥꯝꯃꯃꯔꯣꯏ ꯑꯃ ꯑꯃ ꯑꯅꯤꯇ ꯉꯥꯏꯔꯝꯃꯅꯤ
ꯑꯣ ꯏꯆꯦꯒꯤꯗꯤ ꯂꯣꯏꯔꯦꯀꯣ ꯂꯣꯏꯅ
ꯂꯣꯏꯔꯦ ꯅꯪꯆꯤꯠ ꯅꯪꯒꯤ ꯑꯃ ꯁꯥꯟꯅꯩꯗ
ꯎꯝ ꯑꯗꯨꯒꯕꯨ ꯂꯣꯏꯔꯕ
ꯎꯝ
ꯑꯗꯨꯗꯤ ꯑꯩꯒꯤ ꯋꯥꯠꯂꯤꯁꯦ ꯍꯧꯖꯤꯛꯀꯤ ꯏꯆꯦꯒꯤꯁꯦ ꯁꯤ ꯀꯨꯟꯃꯉꯥ ꯁꯨꯗ ꯉꯥꯏꯔꯦꯕ ꯃꯉꯥ ꯋꯥꯠꯂꯤꯕ ꯍꯣꯔ ꯁꯥꯟꯅꯔꯁꯤ ꯑꯗꯨ ꯌꯥꯏꯗꯀꯣ ꯉꯁꯤꯗꯤ ꯑꯗꯨꯝ ꯁꯥꯟꯅꯗꯕꯅꯤ ꯑ ꯀꯃꯒ ꯀꯅꯗ
ꯊꯥꯒ ꯂꯛꯄꯅꯤꯅ ꯍꯧꯖꯤꯛꯇꯤ ꯕꯦꯔꯥ ꯌꯥꯝꯎ ꯀꯥꯏ
ꯀꯥꯏꯗꯩ ꯌꯦꯔꯨꯝ ꯐꯨꯠꯄꯅꯦ ꯄꯨꯝꯕꯔ ꯀꯩꯅꯣꯝ ꯇꯧꯏ ꯄꯨꯝꯗ꯭ꯔꯣꯕ ꯈꯪꯗꯦ ꯃꯥꯏ ꯀꯩꯅꯣꯅꯤ ꯇꯧ ꯆꯧꯉꯦꯅ ꯅꯨꯡꯉꯥꯏꯇꯦꯦ
ꯃꯨꯟꯕꯒꯤ ꯑꯣꯏꯆꯥꯥꯂꯥ
ꯎꯝ ꯏꯆꯦꯅ ꯍꯧꯖꯤꯛ ꯑꯩꯈꯣꯏꯗꯒꯤ ꯑꯃ ꯇꯧꯕꯗꯣ ꯀꯩꯁꯨ ꯇꯧꯔꯝꯗꯕ꯭ꯔꯥ
ꯇꯧꯔꯝꯗꯦ ꯑꯗꯨꯝ ꯉꯁꯥ ꯉꯥꯡꯉꯝꯃꯤ ꯌꯨꯝꯗ ꯀꯣꯛꯄ꯭ꯔꯥ
ꯑꯥ ꯑꯩꯈꯣꯏꯅꯦꯒꯤ ꯌꯦꯟ ꯑꯃꯇꯪ ꯂꯩꯌꯦꯕꯀꯣ
ꯎꯝ ꯎꯝ ꯎꯝ
ꯑꯗꯨꯅ ꯀꫭꯛꯄꯩ ꯅꯤꯅꯦꯅ ꯅꯍꯥꯟ ꯌꯨꯝ ꯆꯠꯄꯗꯣ ꯏꯃꯥ ꯍꯣꯏꯗ ꯃꯉꯥꯃꯨꯛ ꯄꯤꯔꯛꯄ ꯃꯉꯥꯔ ꯑꯅꯤ ꯀꯌꯥ ꯃꯨꯛ ꯄꯤꯔꯝ
ꯑꯗꯨꯣꯏꯅ ꯃꯅꯥ ꯃꯁꯤꯡ ꯊꯥꯛꯑꯒ ꯀꯣ ꯏꯁꯥ ꯌꯥꯝ ꯐꯕ ꯁꯤꯅꯀꯣ ꯑꯩꯈꯣꯏꯅ ꯆꯥꯏꯁꯤꯗꯤꯝ
ꯀꯝꯇ ꯌꯥꯕ ꯅꯠꯇꯦ
ꯍꯥꯏꯗꯤ ꯃꯦꯆꯤꯟꯗꯣ ꯀꯣꯛꯍꯟꯕꯅꯤꯗꯅꯀꯣ
ꯃꯥꯅꯦ
ꯕ꯭ꯂꯣꯛꯀꯤ ꯃꯔꯨꯝꯁꯤꯗꯤ
ꯃꯥꯅꯤ ꯑꯗꯣ ꯏꯆꯦ ꯈꯔ ꯆꯍꯤ ꯌꯥꯝꯁꯤꯜꯂꯛꯑꯗꯤ ꯁꯤꯒꯤ ꯃꯃꯨꯠꯁꯦ ꯆꯥꯕ ꯐꯠꯇꯦ ꯍꯥꯏꯌꯦ ꯀꯣꯂꯦꯁꯇꯣꯟ ꯋꯥꯡꯕꯒꯤꯅꯦ
ꯈꯪꯗꯦ ꯑꯉꯥꯡꯗꯁꯨ ꯑꯉꯥꯡ ꯈꯔꯗꯗꯤ ꯑꯗꯨꯝ ꯄꯤꯖꯗꯕ ꯌꯥꯎꯋꯤ
ꯑꯥ ꯃꯊꯛ ꯃꯄꯥꯟꯒꯤ ꯃꯄꯥꯟꯒꯤꯁꯤꯅ ꯄꯣꯔꯇꯤꯟ ꯉꯥꯛꯇ ꯑꯣꯏꯔꯦꯅ ꯎꯝ ꯃꯄꯥꯟꯁꯤꯅ ꯄ꯭ꯔꯣꯔꯇꯤꯟ ꯑꯣꯏꯗꯅ
ꯎꯝ ꯎꯝ
ꯑꯉꯧꯕꯁꯤꯅ ꯃꯅꯨꯡꯒꯤꯁꯤꯗꯤ ꯈꯔ ꯐꯦꯠ ꯅꯨꯡ ꯀꯣꯂꯦꯁꯇ꯭ꯔꯣꯜ ꯅꯨꯡ ꯈꯔ ꯌꯥꯝꯃꯤꯅ ꯑꯗꯨ ꯑꯩ ꯃꯄꯥꯟ ꯃꯅꯨꯡꯒꯤꯁꯦ ꯌꯥꯎꯗ꯭ꯔꯗꯤ ꯑꯩ ꯆꯥꯅꯤꯡꯗꯦ ꯍꯣꯏ ꯏꯆꯦ ꯁꯤ ꯂꯣꯏꯁꯤꯜꯂꯒ ꯇꯣꯛꯑꯁꯦ ꯊꯃꯦꯟ ꯑꯗꯨꯨꯛ ꯇꯧꯔꯂ
ꯍꯣꯏ ꯍꯣꯏ ꯐꯣꯡ ꯐꯣꯡ ꯁꯥꯔꯒ ꯍꯥꯞ ꯕꯣꯏ ꯑꯣꯏꯔꯒ ꯊꯨꯝ ꯈꯔ ꯆꯥꯏꯁꯤꯜꯂꯒ ꯆꯥꯕꯗꯨꯁꯨ ꯍꯥꯎꯕꯅꯤ
ꯎꯝ
ꯅꯣꯏ ꯍꯩꯅꯗꯕꯗꯤ ꯈꯪꯈꯤ
ꯑꯩ ꯍꯩꯅꯩ ꯑꯩ ꯑꯐꯨꯠꯄ ꯑꯗꯨꯝ ꯍꯩꯅꯩ ꯏꯆꯦ ꯅꯝ ꯊꯤ ꯍꯥꯏ ꯅꯦ ꯑꯗꯨꯝ ꯅꯝꯊꯤꯔꯁꯨ ꯑꯗꯨꯝ ꯍꯩꯅꯩꯌꯦꯕ
ꯎꯝ ꯑꯁꯇꯣ ꯑꯩꯅ ꯅꯍꯥꯟꯋꯥꯏ ꯅꯥꯔꯤꯉꯩꯗꯗꯤꯅꯦ ꯆꯥꯛ ꯆꯥꯗꯃꯤꯅ ꯌꯦꯔꯨꯝ ꯆꯥꯎ ꯌꯦꯔꯨꯝ ꯆꯥꯎ ꯌꯦꯔꯨꯝꯁꯦ ꯑꯐꯨꯠꯄꯁꯦ ꯑꯩ ꯍꯩꯅꯔꯛꯇ꯭ꯔꯕꯅꯤ
ꯑꯣ ꯑꯣ ꯑꯗꯨꯕꯨꯗꯤ ꯍꯣꯏ ꯆꯥꯃꯜꯂꯛꯑꯗꯤꯀꯣ
ꯎꯝ ꯑꯗꯣ ꯁꯨꯝ ꯍꯥꯏꯅꯗ꯭ꯔꯥ ꯑꯍꯟꯉꯩꯅꯁꯨ ꯑꯉꯥꯡ ꯑꯣꯏꯔꯤꯉꯩꯗꯗꯤ ꯑꯗꯨ ꯈꯜꯂꯝꯗꯦ ꯆꯥꯎꯔꯛꯑꯀꯥꯟꯗ ꯁꯨꯝ ꯈꯪꯉꯛꯄꯗꯣ ꯑꯦꯛꯁꯄꯤꯔꯤꯌꯦꯟꯁ ꯐꯪꯉꯛꯄꯗꯣ ꯍꯥꯏꯗꯤ ꯍꯛꯆꯥꯡꯅ ꯉꯝ ꯑꯗꯗꯤ ꯁꯔꯦꯡ ꯊꯣꯡꯕꯐꯧ ꯆꯥꯅꯤꯡꯗꯦ
ꯎꯝ ꯎꯝ
ꯊꯥꯕ ꯌꯥꯗꯦꯒ ꯍꯥꯏꯕꯗꯣ ꯑꯗꯨ ꯀꯥꯟꯗ ꯑꯩꯉꯣꯟꯗ ꯑꯦꯛꯁꯄꯤꯔꯤꯌꯦꯟꯁ ꯐꯪꯉ ꯑꯩꯁꯨ ꯌꯨꯝ ꯈꯣꯛꯄ ꯌꯥꯗ꯭ꯔꯦ ꯃꯣꯏꯁꯦ ꯃꯤꯅꯤꯠ ꯈꯔ ꯐꯨꯠꯂꯁꯨ ꯈꯔ ꯑꯗꯨꯝ ꯏꯪꯍꯟꯗ꯭ꯔꯗꯤ ꯈꯣꯛꯄꯁꯦ ꯕꯦꯔꯥ ꯀꯥꯏꯌꯦꯕ
ꯍꯥꯞꯇꯦ ꯑꯩ ꯉꯁꯤꯁꯦ ꯀꯩꯅꯣꯝ ꯇꯧꯋꯦ ꯑꯆꯥꯥ ꯃ ꯇ ꯏꯁꯤ ꯄꯍꯤ ꯍꯦꯂꯦ ꯊꯝ ꯂꯒꯦꯁꯦ